ꯕ꯭ꯔꯣ
ꯍꯥꯎ ꯇꯥꯏꯌꯦ ꯀꯩꯅꯣ ꯑꯩꯗꯤ ꯅꯨꯄꯥ ꯑꯃꯅ ꯋꯥ ꯉꯥꯡꯉꯛ ꯑ ꯃꯥꯜꯂꯦ ꯂꯣꯏ ꯈꯜꯂꯨꯔꯦ
ꯑꯣ ꯏꯅꯥꯎ ꯄꯥꯅꯦ ꯅꯥꯀꯟꯗ ꯂꯩ ꯁꯍ ꯅꯪ ꯁꯤ ꯑꯣꯛꯇꯤ ꯆꯥꯗꯦ ꯁꯟꯗꯤ ꯆꯥꯏꯀꯣ ꯆꯣ ꯑꯁ꯭ꯋꯥꯏ ꯆꯠꯂꯨ ꯅꯪꯁꯦ ꯑꯣꯛꯇꯤ ꯆꯥꯗꯦ ꯁꯟꯗꯤ ꯆꯥꯏꯌꯦꯕ
ꯍꯨꯏꯔꯣꯡꯗ ꯁꯟ ꯆꯥꯕ꯭ꯔꯣ
ꯅꯪ ꯁꯟ ꯆꯥꯏꯗꯨꯗꯤ
ꯑꯗꯨꯗꯤ ꯗꯦꯃꯤꯒꯤ ꯁꯤꯡꯖꯨꯗꯨ ꯆꯥꯒꯣꯏ ꯆꯥꯊꯣꯛꯈ꯭ꯔꯒ ꯃꯣꯏꯅ ꯆꯥ ꯆꯥ ꯆꯥ
ꯎꯍꯨꯝ ꯍꯨꯝ ꯎꯍꯨꯝ ꯎꯍꯨꯝ
ꯃꯤꯅ ꯆꯥ ꯆꯥ ꯇ ꯇ ꯔꯅꯤ ꯀꯥꯒꯁꯅ ꯏꯁꯀꯦꯝ ꯇꯧꯈ꯭ꯔꯦ ꯍꯦ ꯍꯦ
ꯎꯍꯨꯛ ꯎꯍꯨꯛ ꯎꯍꯨꯛ ꯑꯩꯖꯨ ꯗꯦꯃꯤꯒꯤꯗꯒꯤꯅꯦ ꯁꯟ ꯆꯥꯒ꯭ꯔꯤꯁꯦ ꯁꯟꯁꯤꯡꯖꯨ ꯑꯗꯣ ꯑꯊꯣꯡꯕꯗꯤ ꯀꯩꯗꯥꯎ ꯀꯩꯗꯧꯗꯦ
ꯆꯥꯗ꯭ꯔꯤ ꯑꯥ ꯀꯩꯅꯣꯅꯗꯤꯅꯦ ꯀꯔꯤ ꯅꯦꯜꯁꯟꯗꯤ ꯑꯣꯛ ꯆꯥꯗ꯭ꯔꯁꯨ ꯁꯟꯗꯨ ꯇꯤ ꯆꯥꯎ ꯃꯥꯅ ꯊꯣꯡꯕꯗ ꯌꯥꯝ ꯍꯥꯎ ꯈꯖꯥꯠꯅꯤ ꯒꯥꯏꯅ
ꯍꯥꯏꯉ ꯃꯃꯤ ꯅꯠꯇ ꯃꯤ ꯃꯈꯩ ꯂꯣꯏ ꯍꯥꯏꯌꯦꯡꯉꯣ ꯑꯣꯛ ꯆꯥꯗ꯭ꯔꯁꯨ ꯁꯟꯗꯨꯗꯤ ꯆꯥꯎ ꯍꯥꯏꯌꯦ
ꯍꯣꯏ
ꯌꯥ
ꯑꯗꯨꯕꯨ ꯈꯪꯗꯦꯗ
ꯁꯪꯒꯤ ꯄꯨꯟꯁꯤ ꯅꯣꯡꯗꯥꯝꯕꯥ
ꯅꯣꯡꯗꯝꯕ
ꯈꯪꯗꯣꯏꯔꯥ ꯀꯔꯤꯕꯨ ꯇꯧꯗꯣꯏ ꯅꯪꯗꯤ ꯁꯨꯇꯤꯒ ꯂꯩꯇꯦꯅꯦꯀꯣ
ꯑꯩ
ꯑꯣ
ꯑꯩ ꯑꯩꯉꯣꯟꯔꯛꯑꯣ
ꯍꯣꯏ ꯅꯪꯅꯦ
ꯑꯩꯉꯣꯟꯗꫪꯣ ꯍꯥꯏꯕ
ꯍꯣꯏ ꯍꯩꯃꯥ ꯀꯩ ꯆꯥꯟꯅꯔꯤꯒꯦ
ꯅꯪ ꯅꯥꯀꯟꯗ ꯃꯤꯗ ꯉꯥꯡꯕ ꯃꯥꯂ ꯑꯩ ꯍꯧꯖꯤꯛ ꯅꯨꯡꯗꯥꯡꯗ ꯀ꯭ꯂꯥꯁ ꯌꯥꯎꯋꯦ ꯑꯗꯨ ꯅꯠꯇꯅ ꯍꯧꯖꯤꯛ ꯈꯔ ꯂꯦꯞꯄꯤ
ꯁꯨꯇꯤꯒ ꯂꯩꯖꯕ ꯅꯠꯇꯦꯕ ꯅꯪꯁꯦ
ꯁꯨꯇꯤ ꯍꯥꯏꯕꯗꯤ ꯏꯁꯥꯅ ꯊꯥꯗꯣꯛꯑꯈ
ꯎꯝ ꯁꯥ ꯊꯥꯗꯣꯛꯄ ꯅꯠꯇꯅ ꯅꯪ ꯁꯨꯇꯤ ꯂꯩꯇꯦ
ꯎꯝ ꯂꯥꯛꯑꯣ ꯏꯕꯦꯝꯃ ꯁ꯭ꯋꯥꯏꯗꯩ ꯂꯥꯛꯑꯣ ꯀꯔꯤ ꯀꯔꯤꯅꯣ ꯈꯔ ꯆꯠꯇꯅ ꯈꯣꯠꯇ ꯇꯅ ꯈꯔ
ꯆꯠꯄꯁꯦ ꯄꯩꯁꯥ ꯇꯤꯡꯅꯤꯅꯦ
ꯑꯗꯨꯕꯨꯗꯤ ꯑꯣꯛꯇꯣꯕꯔꯥꯗꯨꯗ ꯑꯣꯛꯇꯣꯕꯔꯥꯗꯨꯗ ꯑꯣꯛꯇꯣ ꯕꯔꯥ ꯍꯥꯏꯖꯤꯅꯤ
ꯚꯔꯥꯗꯤ ꯀꯨꯟꯊ꯭ꯔꯥ ꯀꯨꯟꯊ꯭ꯔꯥ ꯀꯩ ꯆꯥꯟꯅꯔꯤꯒꯦ ꯍꯥꯏꯕꯅꯤꯅ ꯀꯨꯟ ꯀꯨꯟ ꯈꯛ ꯂꯧ ꯍꯥꯏꯕ
ꯇꯥꯔꯤꯛ ꯃꯉꯥ ꯑꯩ ꯁꯤꯗꯥꯥꯏ ꯃꯤ ꯕꯖꯥꯔꯕꯨ ꯑꯁꯣꯝ ꯀꯩꯁꯥꯝ ꯄꯥꯂꯟ ꯆꯠꯕꯗꯥꯕ ꯂꯨ ꯄꯥꯛ ꯀꯨꯟ ꯂꯑꯣ ꯈꯣꯡꯅ ꯆꯠꯂꯁꯨ ꯑꯗꯨꯝ ꯀꯣꯟꯅꯔꯕꯅꯤ ꯏꯅꯥꯛ ꯂꯛꯑꯕ ꯄꯣꯠꯅꯦꯕ
ꯎꯝ ꯎꯝ ꯏꯖꯝ ꯁꯤꯅꯥ ꯃꯥꯔꫭꯜ ꯑꯃꯥ
ꯐꯣꯟ ꯇꯧꯔꯛꯀꯗꯕꯅꯤ ꯊꯕꯛ ꯆꯠꯄꯩ ꯇꯧꯔꯛꯇꯦ ꯑꯩ ꯑꯗꯨꯝ ꯇꯟꯈ꯭ꯔꯦ
ꯀꯩ ꯆꯞꯄꯩ ꯅ ꯈꯥꯏ ꯆꯂꯨꯒꯦꯅ
ꯆꯦ ꯑꯃ ꯇꯕꯒꯤꯅꯦ ꯆꯠꯀꯗꯕ ꯇꯨ ꯃꯥ ꯑꯗꯨꯝ ꯍꯥꯏꯔꯛꯇ꯭ꯔꯦ ꯑꯌꯨꯛꯇ ꯇꯧꯔꯝꯕꯗꯒꯤ ꯑꯩꯁꯨ ꯑꯗꯨꯝ ꯕꯤ ꯂꯩꯇ꯭ꯔꯦ ꯍꯧꯖꯤꯛ ꯗꯨꯄꯥꯟꯁꯦ ꯑꯩꯅꯦ ꯁꯥꯃꯟꯕꯒꯤ ꯑꯩ ꯀꯔꯤꯝ ꯊꯣꯛꯅꯤꯡꯗꯕꯤꯗ ꯇꯧꯋꯦ
ꯉꯝꯗꯦꯗ ꯀꯔꯥꯏꯗ ꯑꯃꯈꯛ ꯏꯅꯔꯖꯤ ꯆꯨꯞꯄꯩ ꯇꯥꯏꯞ ꯇꯧꯋꯦ ꯍꯥꯏꯕ
ꯍꯣꯏ ꯍꯣꯏ ꯍꯣꯏ ꯌꯥꯝꯅ ꯏꯁꯥꯁꯦ ꯈꯤꯇꯪ ꯇꯧꯕꯗ ꯌꯥꯝ ꯋꯥꯁꯤꯟꯕ ꯍꯦꯟꯕꯗꯨ ꯇꯧꯋꯦ ꯍꯥꯏꯕ ꯑꯁꯦꯡꯕꯩ ꯑꯗꯨ ꯇꯧꯏꯤ ꯍꯧꯖꯤꯛꯁ ꯑꯁ ꯑꯩꯅ ꯀꯩꯅꯣ ꯌꯥꯝ ꯆꯥꯅꯤꯡꯉꯨ ꯁꯦꯟꯗ꯭ꯔꯥꯒꯤ ꯊꯔꯣꯏ ꯊꯣꯡꯕ
ꯆꯥꯗ ꯀꯨꯏꯔꯦ ꯑꯁ ꯑꯩꯁꯁꯨꯁꯨ ꯂꯒꯦ ꯁ ꯄꯁꯨꯨ ꯌꯥ ꯄꯩꯁꯥꯁꯨ ꯂꯩꯦꯁꯤ ꯊꯥꯎꯗ ꯑꯣꯔ ꯁꯧꯃ ꯃꯦꯀꯞꯁꯨ ꯇꯝꯅꯤꯡꯉꯤ ꯐꯨꯔꯤꯠ ꯇꯨꯕꯁꯨ ꯇꯝꯅꯤꯡꯉꯤ
ꯀꯔꯤ ꯀꯔꯤ ꯋꯥꯠꯂꯤ ꯍꯥꯏꯔꯛꯑꯣ
ꯁꯪꯀꯦ
ꯅꯪꯒꯤ ꯐꯨꯔꯤꯗꯨꯕꯒꯤ ꯀꯩꯅꯣ ꯇꯧꯔꯤꯗꯨꯗꯤ ꯑꯗꯨꯃꯗꯤ ꯐꯖꯅ ꯇꯝꯊꯣꯛꯄꯗꯤ ꯌꯥꯕꯅꯦ
ꯎꯝ ꯑꯩ ꯈꯔꯜꯂꯤ ꯄꯥꯂꯤꯁꯤꯡ ꯂꯥꯛ ꯑꯃꯨꯛ ꯂꯩꯣꯏ ꯂꯩꯦꯇ ꯃꯦꯀꯞ ꯊꯝꯝꯕꯁꯦ ꯅꯨꯡꯉꯥꯏꯗꯧꯕ ꯂꯥꯛꯃ
ꯏꯁꯄꯣꯔꯠꯁꯗꯤ ꯗꯔꯒꯨꯝ ꯑ ꯑ ꯁꯤꯖꯤꯟꯅꯅꯤꯡꯕꯩ ꯋꯥꯔꯤꯂꯤꯅꯤꯅꯦ
ꯃꯤꯊꯅꯤ ꯍ ꯄꯥꯏꯍꯦ
ꯑ ꯃꯥꯗꯤ ꯍꯧꯖꯤꯛ ꯈꯔ ꯈꯔ ꯆꯥꯎꯈꯠꯂꯛꯄꯒꯤ ꯃꯇꯨꯡ ꯃꯇꯨꯡꯏꯟꯅ ꯄꯥꯏꯕꯅꯤ ꯅꯪꯁꯨ ꯎ ꯅꯪ ꯈꯜꯂꯤꯁꯦ ꯍꯦꯛꯇ
ꯕꯤꯍꯥꯔ ꯐꯥꯎꯟꯗꯦꯁꯟ ꯑꯝꯇ ꯂꯧꯒꯦ ꯇꯧꯕꯅꯦ ꯐꯣꯔ ꯍꯒꯔ ꯐꯤꯐꯇꯤ ꯇꯨꯗꯣ ꯂꯤꯁꯤꯡ ꯑꯃ ꯆꯥꯝꯃꯉꯥ ꯆꯥꯇ꯭ꯔꯨꯛ ꯑꯗꯨꯃꯥꯏꯅ ꯂꯩ ꯑꯗꯨꯒꯒꯥ ꯑꯗꯨꯗꯨꯒ ꯑꯩꯅ ꯑꯩꯅꯀꯣ ꯄꯩꯁꯥ ꯑꯩꯅ ꯑꯁꯤꯒꯤ ꯄꯩꯁꯥꯁꯤꯗꯩꯅ ꯑꯦꯝ ꯇꯧꯔꯒ ꯌꯦꯡꯉꯁꯤꯡꯉꯨꯀꯣ ꯇꯔꯥꯃꯨꯛꯀ ꯂꯩꯔꯗꯤ ꯑꯩꯅ ꯈꯜꯂꯝꯃꯤꯁꯤꯡꯉꯨꯀꯣ ꯕꯣꯕꯤ ꯕ꯭ꯔꯥꯎꯟꯗꯣ ꯂꯤꯁꯤꯡ ꯑꯍꯨꯝꯒ ꯀꯌꯥꯅꯣꯝ ꯂꯩꯌꯦꯕꯀꯣ ꯏꯩ ꯑꯗꯨ ꯑꯗꯨ ꯑ ꯑꯥ ꯑꯗꯨ ꯒ ꯗꯣ
ꯑꯩꯗꯤ ꯀꯩꯅꯣꯒꯤ ꯀꯦ ꯕꯤꯌꯨꯇꯤꯒꯤ ꯕ꯭ꯂꯁ ꯇꯣ ꯑꯗꯨꯅꯦ ꯑꯩꯅ ꯂꯩꯅꯤꯡꯉꯤꯕꯁ ꯍꯧꯖꯤꯛ
ꯑꯗꯨꯗꯨꯒ ꯑꯦꯁ ꯂꯣꯗꯔꯗꯣ
ꯎꯝ
ꯗꯤ ꯂꯤꯁꯤꯡ ꯑꯃꯒ ꯀꯌꯥꯅꯣꯝ ꯂꯩꯌꯦꯕ ꯃꯤꯅꯤꯗ ꯑꯁꯜꯗꯔ ꯗꯗꯤ ꯑꯩꯁ ꯇꯩꯗꯤ ꯇꯩꯈ꯭ꯔꯦ ꯑꯗꯨꯝ ꯅꯨꯡꯉꯥꯏꯕꯗꯤ ꯑꯣꯏꯌꯦ ꯑꯗꯨꯁꯨ ꯑꯗꯨꯒ ꯐꯣꯔ ꯑꯦꯚꯔ ꯐꯤꯐꯇꯤ ꯇꯨꯗꯨꯅ ꯑꯩ ꯍꯟꯇꯛ ꯐꯤꯌꯔꯋꯦꯜꯒꯤ ꯀꯦꯕꯤꯕꯗꯣ ꯑꯗꯨꯖꯤ ꯁꯇ ꯑꯩꯅ ꯃꯦꯀꯞꯇꯨꯗ ꯉꯥꯎꯔ ꯂꯩꯕꯅꯤ ꯀꯩꯅꯣ
ꯎ ꯅꯪ ꯀꯅꯥ ꯀꯦꯔꯤꯅꯣ ꯍꯥꯏꯁꯦ
ꯏꯃꯥꯟꯅꯕꯤꯒꯤ ꯃꯃꯥꯟꯅꯕꯤ ꯑꯃꯈꯛ ꯊꯣꯅꯤꯗ ꯇꯝꯃꯦꯅ ꯇꯧꯋꯦ
ꯑꯥ
ꯑꯗꯨꯗꯨꯅ ꯀꯦꯕꯤꯕ ꯐ꯭ꯔꯔꯤꯗꯅꯦꯔ ꯍꯥꯏꯗꯤ ꯃꯣꯏꯁꯨ ꯇꯝꯃꯛꯄ ꯂꯣꯏꯔꯛꯇ ꯉꯥꯏꯔꯤꯕꯒꯤꯀꯣ
ꯎꯝ ꯎꯝ
ꯌꯥꯝ ꯁꯣꯐ ꯁꯣꯔꯊ ꯑꯣꯏꯅꯥ ꯀꯦꯕꯤ ꯈꯪꯗꯦꯗ ꯑꯁꯥꯀꯗꯤ ꯄꯨꯔꯥ ꯋꯥꯈꯜ ꯑꯃꯗ ꯑꯗꯣ ꯕꯤꯌꯣꯔꯒꯤ ꯑꯃ ꯀꯩꯅꯣꯅ ꯊꯣꯅꯤꯅ ꯄꯥꯏꯕ ꯑꯃ ꯐꯣꯔ ꯑꯦꯚꯔ ꯀꯩꯅꯣꯝ ꯍꯥꯏꯕꯅꯦ ꯑꯟꯗꯔ ꯀꯚꯔ ꯍꯥꯏꯕ꯭ꯔꯥ ꯑꯗꯨꯗꯣ ꯂꯤꯁꯤꯡ ꯃꯉꯥ ꯃꯉꯥꯔꯥ ꯀꯩꯅꯣ ꯑꯗꯨꯈꯛ ꯂꯣꯏꯍꯧꯋꯦ ꯑꯩꯅ ꯈꯜꯂꯨꯕꯗꯅ ꯇꯔꯥ ꯀꯨꯟ ꯀꯥꯏ
ꯑꯃꯃꯝ ꯂꯩꯈ꯭ꯔꯗꯤꯀꯣ ꯂꯩꯔꯤꯉꯩꯗ ꯑꯗꯣ ꯄꯩꯁꯥꯁꯦ ꯂꯩꯔꯒ ꯂꯩꯒꯦ ꯈꯜꯂꯒꯅꯦ ꯑꯗꯨꯝ ꯂꯩꯁꯨ ꯂꯩꯍꯧꯗ ꯄꯩꯁꯥꯗꯤ ꯑꯗꯨꯝ ꯂꯣꯏꯈꯤꯕꯗꯣ ꯑꯗꯨꯝ ꯂꯣꯏꯈꯤꯕꯅꯦꯕ ꯑꯗꯨꯏꯁꯨꯛꯇꯤꯀꯣ ꯂꯩꯒꯦ ꯈꯜꯂꯤꯉꯩꯗ ꯂꯩꯍꯧꯕꯅ ꯐꯔꯦ ꯍꯥꯏꯁꯦ ꯑꯩꯅ ꯈꯜꯂꯕꯅꯦ ꯍꯥꯏꯗꯤ ꯑꯩꯁꯤꯕꯨ ꯁꯤ ꯁꯨꯗꯤ ꯁꯨꯔꯒꯅꯦ ꯑꯁ ꯑꯩꯁꯦꯅ ꯁꯤ ꯂꯩꯊꯣꯛꯈ꯭ꯔꯥ ꯁꯤ ꯇꯧꯕ ꯑꯗ ꯑꯗꯨꯝ ꯄꯩꯁꯥꯁꯦ ꯂꯣꯏꯒꯤꯅꯦꯕ
ꯎꯝ ꯀꯩꯅꯣꯝꯅꯤ ꯈꯟꯗꯦ ꯀꯩꯅꯣꯝꯅꯤ ꯈꯪꯗꯦ ꯂꯥꯛꯑꯒ ꯑꯗꯨꯝ
ꯍꯣꯏ ꯄꯨꯔ ꯆꯠꯈ꯭ꯔꯅꯤ ꯑꯗꯨꯏ ꯁꯔꯨꯛꯇꯤꯀꯣ ꯑꯩꯒꯤ ꯄꯣꯠꯇꯣ ꯑꯗꯨꯝ ꯎ ꯄꯨꯖꯈ꯭ꯔꯁꯅꯨ ꯑꯩꯒꯤ ꯄꯥꯝꯃꯤꯕ ꯄꯣꯠꯇꯨꯁꯨ ꯑꯗꯨꯝ ꯂꯩꯖꯍꯧꯔꯁꯤꯅ ꯑꯗꯨꯝ ꯐꯔꯦ ꯈꯜꯂꯕꯅꯦ ꯑꯩ
ꯑ ꯑꯁ ꯈꯪꯗꯦꯔ
ꯑꯗꯣ ꯑꯩꯈꯣꯏꯅ ꯑꯃꯨꯛ ꯅꯨꯡꯇꯤꯒꯤ ꯃꯦꯀꯞ ꯇꯧꯕ ꯃꯤ ꯑꯣꯏꯗꯕꯅꯤꯅ ꯑꯃꯨꯛ ꯑꯆꯧꯕꯗꯣ ꯄꯥꯝꯗꯦꯕ ꯑ ꯕ꯭ꯔꯥꯟꯁꯤꯡꯁꯤꯁꯨ ꯆꯨꯝ ꯃꯆꯥ ꯃꯆꯥ ꯈꯔ ꯁꯥꯕꯤꯕ ꯀꯩꯗꯧꯕꯅꯣ ꯈꯪꯗꯦꯕ
ꯑꯩ ꯍꯥꯏꯒꯦ ꯀꯝꯄ꯭ꯂꯦꯟ ꯇꯧꯅꯤ
ꯑꯗꯨꯅꯦ ꯍꯥꯏꯗꯤ ꯃꯤꯅꯤ ꯈꯔ ꯊꯥꯗꯣꯔꯛꯑꯣ ꯍꯥꯏꯕꯅꯤꯅ ꯍꯣꯏ ꯌꯥꯏ ꯕꯣꯕꯤ ꯕ꯭ꯔꯥꯎꯟꯒꯗꯣ ꯃꯆꯥ ꯁꯥꯔꯛꯑꯣ ꯍꯥꯏꯌꯣ
ꯍꯣꯏ ꯑꯩꯅ ꯍꯥꯏꯔꯗꯤ ꯑꯗꯨꯝ ꯌꯥꯔꯛꯀꯅꯤ ꯃꯣꯏꯗꯤ
ꯅꯥꯔꯁꯇꯨꯁꯨ ꯔꯁꯇꯨ ꯂꯤꯁꯤꯡ ꯑꯍꯨꯝꯂꯥ ꯃꯔꯤꯔꯥ ꯀꯩꯅꯣ ꯑꯗꯨꯝ ꯂꯩꯍꯧꯕꯅꯤꯅꯣ
ꯑ
ꯑꯗꯨ ꯅꯠꯇ꯭ꯔꯁꯨꯀꯣ ꯑꯃꯈꯛ ꯄꯔꯐ꯭ꯌꯨꯝ ꯈꯥꯏꯔ ꯌꯣꯟꯕꯩꯇꯥꯔꯦ
ꯍꯣꯏ ꯍꯣꯏ ꯐꯥꯏꯚ ꯑꯦꯝ ꯑꯦꯜꯗ ꯈꯥꯏꯔ ꯈꯥꯏꯔ ꯌꯣꯜꯂꯛꯑꯣꯅ
ꯎꯝ ꯌꯥꯏꯅꯦ ꯅꯠꯇ꯭ꯔ ꯑꯌ ꯇꯧꯔꯁꯤꯔꯗꯤ ꯊꯕꯛꯇꯨꯅ
ꯑꯗꯨꯒꯤ ꯊꯕꯛꯇꯣ ꯌꯥꯕ ꯌꯥꯏꯅꯦꯍꯦ ꯅꯪꯒꯤ ꯋꯥꯈꯜꯗꯣ ꯅꯪꯒꯨꯝꯕ ꯂꯩꯗꯤ ꯂꯩꯅꯤꯡ ꯑꯆꯧꯕ ꯂꯩꯅꯤꯡꯗꯕ ꯀꯌꯥ ꯑꯃ ꯂꯩꯔꯝꯒꯅꯤ
ꯍꯥꯏꯗꯤ ꯅꯨꯡꯇꯤꯒꯤ ꯃꯦꯀꯞ ꯇꯧꯗꯕ ꯃꯤꯉꯣꯟꯗꯗꯤ ꯁꯨꯝ ꯄꯣꯠꯇꯣ ꯁꯨꯝ ꯂꯩꯁꯜꯂ ꯊꯝꯕꯗꯣ ꯃꯥꯡꯉꯤꯗꯅ
ꯃꯥꯅꯦ ꯃꯥꯅꯦ
ꯑꯩ ꯋꯥꯈꯜ ꯑꯃ ꯂꯥꯛꯑꯦ ꯄꯩꯁꯥ ꯂꯩꯇꯕꯩ ꯋꯥꯅꯤ ꯕꯤꯖꯤꯅꯦꯁ ꯑꯥꯏꯗꯤꯌꯥꯁꯤꯗꯤ ꯎꯝ
ꯕꯤꯖꯤꯅꯦꯁ ꯑꯥꯏꯗꯤꯌꯥꯁꯤꯗꯤ ꯈꯨꯀꯥꯄꯤ ꯑꯝꯗ ꯊꯣꯛꯄꯅꯦꯕ ꯄꯩꯁꯥꯗꯨꯅ ꯈꯨꯀꯥꯄꯤ ꯃꯉꯥ ꯀꯥꯞꯄꯁꯨ ꯊꯣꯛꯇꯕꯤꯅꯦꯕ ꯇꯧꯔꯤꯔꯤꯁꯦ
ꯃꯥꯅꯦ
ꯈꯪꯃꯦꯗ
ꯑ ꯍꯪ
ꯄꯅꯦꯁꯥꯕꯅ ꯇꯔꯤꯗ ꯃ
ꯎꯨꯡ ꯇꯥꯔꯦꯁꯦ ꯑꯃꯦ
ꯑꯝ